ꯑꯣ ꯇꯥꯏꯌꯦ
ꯑꯣ ꯀꯔꯤ ꯇꯥꯕ꯭ꯔꯥ
ꯑꯩ ꯅꯦꯠ ꯅꯣꯀꯁ꯭ ꯏꯔꯤꯌꯦ
ꯑꯣ ꯀꯩ ꯏꯕꯅꯣ
ꯅꯪ ꯍꯥ
ꯀꯔꯤ ꯀꯔꯤ ꯅꯣꯠꯁ ꯏꯔꯤꯅꯣ
ꯒ꯭ꯔꯃꯔ ꯢꯔꯤꯌꯦ ꯒ꯭ꯔꯃꯔ
ꯑꯣ ꯌꯥꯝ ꯐꯔꯦ ꯑꯗꯨꯗꯤ ꯅꯪꯗꯤ ꯆꯥꯛ ꯆꯥꯔꯕꯣ
ꯆꯥꯔꯦ
ꯑꯣ ꯀꯔꯤ ꯌꯦꯟꯁꯥꯡꯅꯣ
ꯅꯪꯗꯤ
ꯑꯩꯈꯣꯏꯁꯨ ꯆꯥꯕ ꯀꯔꯤ ꯌꯦꯟꯁꯥꯡꯅꯣ
ꯕꯤ ꯑꯂꯨ ꯆꯥꯏ
ꯑꯣ ꯍꯥꯎꯕ꯭ꯔꯥ
ꯍꯥꯎꯋꯦ
ꯑꯣꯝ
ꯎꯝ ꯅꯪ ꯀꯔꯤ ꯇꯣꯔꯦ
ꯑꯩꯁꯨ ꯅꯣꯠꯁ ꯏꯔꯤꯌꯦ
ꯑꯣ
ꯎꯝ
ꯅꯪꯗꯤ ꯐꯨꯠꯕꯣꯜ ꯌꯦꯡꯕ꯭ꯔꯥ
ꯌꯦꯒꯦ ꯌꯦꯒꯦ
ꯑꯣ ꯀꯔꯤ ꯇꯤꯡꯕꯨ ꯁꯞꯄꯣꯔꯠ ꯇꯧꯕ꯭ꯔꯥ
ꯑꯔꯖꯦꯟꯇꯤꯅꯥ ꯁꯄꯣꯔꯠꯇ ꯇꯧꯋꯦ
ꯑꯣ
ꯅꯪꯒꯤ
ꯑꯩꯁꯨ ꯌꯦꯡꯉꯦ ꯑꯩꯁꯨ ꯑꯔꯖꯦꯟꯇꯤꯅꯥ ꯕꯨ ꯁꯄꯣꯔꯠ ꯇꯧꯋꯦ ꯅꯪꯗꯤ ꯍꯣꯁꯇꯦꯜꯗ ꯂꯩꯕ꯭ꯔꯥ ꯌꯨꯝꯗ ꯂꯩꯕ꯭ꯔꯥ
ꯌꯨꯝꯗ ꯂꯩꯌꯦ
ꯑꯣ ꯀꯅꯥꯒ ꯂꯩꯕꯅꯣ
ꯏꯆꯦꯒ ꯂꯩꯔꯤ
ꯎꯝ
ꯅꯪ ꯀ꯭ꯂꯥꯁ ꯀꯌꯥꯅꯣ
ꯑꯩꯗꯤ ꯀ꯭ꯂꯥꯁ ꯇꯦꯟꯅꯦ
ꯑꯥ ꯑꯩꯒꯤ ꯀ꯭ꯂꯥꯁ ꯇꯨꯋꯦꯜꯐꯅꯦ
ꯑꫭ ꯌꯥꯝ ꯐꯩꯌꯦ ꯑꯗꯨꯗꯤ
ꯑꯣ
ꯑꯗꯨꯗ ꯅꯪꯗꯤ ꯑ ꯆꯔꯆ ꯆꯠꯄ꯭ꯔꯥ
ꯅ ꯅꯠꯇꯦ
ꯑꯣꯝ ꯑꯩꯁꯨ ꯉꯁꯤ ꯆꯁ ꯆꯠꯇꯦ
ꯑꯥ
ꯎꯝ ꯍꯣꯏꯅ ꯏꯚꯤꯅꯤꯡꯗ ꯑꯩꯈꯣꯏꯗꯤ ꯁꯔꯚꯤꯁꯗꯤ ꯑꯃꯨꯛꯀ
ꯑꯣ
ꯑꯗꯨꯒꯤ
ꯑꯩ ꯌꯥꯝ ꯂꯦꯖꯤ ꯑꯣꯏꯔꯦ ꯆꯔꯁꯁꯨ ꯂꯥꯛꯇꯦ
ꯎꯝ
ꯅꯪꯒꯤ ꯏꯃꯟꯗ ꯀꯩꯌꯥ ꯂꯩꯕ꯭ꯔꯣ
ꯑꯩꯈꯣꯏꯗꯤ ꯃꯤ ꯃꯔꯤ ꯂꯩꯌꯦ
ꯑꯣ
ꯃꯤ ꯃꯔꯤ ꯎꯝ ꯏꯃꯥ ꯏꯄꯥ ꯑꯗꯨꯒ ꯑ ꯑꯩꯅꯦ ꯑꯗꯨꯒ ꯑꯩꯒꯤ ꯏꯅꯥꯎꯅꯨ ꯄꯤ ꯑꯃꯥ ꯂꯩꯌꯦ
ꯑꯣ
ꯑꯗꯨ ꯅꯣꯏꯗꯤ ꯃꯤ ꯀꯌꯥ ꯂꯩꯕ꯭ꯔꯥ
ꯑꯩꯒꯤꯁꯨ ꯃꯔꯤ ꯂꯩꯔꯦ
ꯑꯣ ꯑꯗꯨꯗꯤ ꯃꯟꯅꯩꯌꯦꯅ
ꯎ ꯏꯆꯦꯅꯦ ꯑꯥꯏꯅꯦ ꯃꯃꯥ ꯃꯄꯥ ꯂꯩꯌꯦ
ꯑꯣ ꯌꯥꯝ ꯐꯔꯦ ꯑꯗꯨꯗꯤ
ꯑꯣ
ꯅꯪꯒꯤ ꯏꯆꯦꯅꯦ ꯀꯔꯤ ꯇꯧꯔꯦ
ꯑꯩꯗꯤ ꯑ ꯑꯩꯒꯤ ꯏꯆꯦꯗꯤ ꯂꯩꯇꯦ ꯑꯩꯅ ꯑꯦꯜꯗꯦꯁꯅꯦ ꯏꯅꯥꯎꯅꯨꯄꯤ ꯂꯩꯌꯦ ꯃꯥꯁꯨ ꯂꯥꯏꯔꯤꯛ ꯇꯝꯔꯤꯌꯦ
ꯑꯣ ꯑꯥ
ꯑꯗꯨ ꯅꯪꯗꯤ ꯍꯣꯔꯦꯟ ꯀꯔꯤ ꯇꯧꯒꯦꯔꯥ
ꯎꯝ ꯀꯔꯤꯁꯨ ꯇꯧꯗꯦ ꯌꯨꯝꯗ ꯂꯩꯔꯤ
ꯑꯣ
ꯌꯥꯝ ꯐꯩꯌꯦ ꯑꯗꯨꯗꯤ
ꯌꯣ ꯍꯣꯏ ꯅꯪꯒꯤ ꯏꯃꯥ ꯏꯄꯥꯅ ꯀꯔꯤ ꯇꯧꯔꯤ
ꯑꯩꯒꯤ ꯏꯃꯥꯗꯤ ꯍꯥꯎꯁ ꯋꯥꯏꯐꯅꯤ ꯑꯗꯨꯒ ꯏꯄꯥꯗꯤ ꯑꯣꯖꯥꯅꯤ
ꯑꯣ
ꯑꯩꯈꯣꯏꯗꯤ ꯎꯝ ꯁꯤ ꯖꯨꯂꯥꯏ ꯑꯩ ꯂꯥꯁ ꯋꯤꯛꯀꯨꯝꯕꯗ ꯑꯦꯛꯖꯥꯝ ꯂꯩꯌꯦ ꯍꯥꯏꯕ ꯑꯗꯨꯒꯤ ꯅꯣꯠꯁ ꯏꯔꯒ ꯂꯩꯌꯦ
ꯑꯣ ꯑꯩꯒꯤꯁꯨ ꯗꯤꯁꯦꯝꯕꯔ ꯑꯦꯛꯖꯥꯝ ꯐꯥꯏꯅꯦꯜ ꯑꯦꯛꯖꯥꯝ ꯂꯩꯔꯦ ꯑꯩ ꯅꯣꯛꯁ ꯌꯥꯝ ꯏꯃꯟꯒꯦ ꯂꯩꯌꯦ
ꯑꯣ ꯑꯩꯁꯨ ꯌꯥꯝ ꯂꯩꯌꯦ
ꯑꯣ ꯎꯝ ꯎ ꯅꯪꯒꯤ ꯁ꯭ꯀꯨꯜ ꯁꯝꯃꯔ ꯚꯦꯀꯦꯁꯟ ꯄꯤꯕ꯭ꯔꯥ
ꯎꯝ ꯄꯤꯌꯦ ꯑꯗꯨꯕꯨ ꯄꯤꯗ꯭ꯔꯤ ꯍꯧꯖꯤꯛꯇꯤ ꯑꯦꯛꯖꯥꯝ ꯂꯣꯏꯔꯦ ꯀꯟꯗ ꯄꯤꯒꯦꯌꯦ
ꯑꯣ
ꯑꯩꯈꯣꯏ ꯖꯨꯂꯥꯏ ꯂꯥꯁ ꯋꯤꯛꯀꯨꯝꯕꯗ ꯑꯦꯛꯖꯥꯝ ꯐꯥꯎꯔꯤꯅꯦ ꯑꯗꯨ ꯂꯣꯏꯕ ꯀꯥꯟꯗꯦ ꯄꯗꯨꯅꯤ
ꯃ ꯅꯥꯟ ꯅꯔꯦꯟ ꯀꯔꯤ ꯇꯧꯔꯦ
ꯀꯩ ꯍꯥꯏꯕ
ꯅꯪ ꯅꯔꯦꯟ ꯀꯔꯤ ꯇꯧꯔꯦ ꯅꯪꯡ ꯅꯪꯔꯥꯡ ꯀꯔꯤ ꯇꯣꯔꯤꯌꯦ ꯌꯦꯁ ꯍꯣꯏ
ꯗꯤꯑꯥ ꯀ꯭ꯂꯥꯁ ꯆꯠꯂꯒ ꯑꯗꯨꯝ ꯂꯩꯌꯦꯗ
ꯑꯣ
ꯅꯣꯏꯗꯤ ꯀ꯭ꯂꯥꯁ ꯆꯠꯇ꯭ꯔ ꯉꯔꯥꯡ
ꯅ ꯅꯠꯇꯦ ꯑꯩꯒꯤ ꯁꯃꯔ ꯕꯤꯀꯁꯥꯟ ꯝ ꯁꯨꯇꯤꯅꯦ
ꯑꯣ ꯑꯗꯨ ꯅꯣꯏꯗꯤ ꯅꯨꯃꯤꯠ ꯀꯌꯥ ꯄꯤꯕꯅꯣ ꯁꯝꯃꯔ ꯚꯦꯀꯦꯁꯟꯒꯤꯗꯣ
ꯑ ꯍꯥꯠꯇ ꯑꯃꯥ ꯄꯤꯌꯦ
ꯑꯣ
ꯅꯪꯒꯤ ꯁ꯭ꯀꯨꯜꯗ ꯃꯦꯝꯕꯔ ꯀꯌꯥ ꯂꯩꯒꯦ
ꯑꯥ ꯇꯣꯞꯇꯣꯕꯨꯗꯤ ꯈꯪꯗꯦ ꯑꯗꯨꯕꯨ ꯑꯩꯈꯣꯏꯒꯤ ꯀ꯭ꯂꯥꯁꯔꯨꯝꯗꯩꯗꯤꯀꯣ
ꯑꯥ
ꯁꯕꯦꯟꯇꯤ ꯐꯣꯔ ꯂꯩꯌꯦ
ꯑꯣ ꯌꯥꯝꯅ ꯂꯩꯔꯤ
ꯎꯝ ꯅꯣꯏꯗꯤ ꯃꯤ ꯀꯌꯥ ꯂꯩꯕꯅꯣ
ꯅꯥꯏꯟꯇꯤ ꯅꯥꯏꯟ ꯇ ꯂꯩꯌꯦ ꯇꯣꯇꯦꯜ
ꯑꯣ ꯂꯩ ꯅꯣꯏꯗꯤ ꯑꯩꯈꯣꯏ ꯍꯣꯏ ꯍꯦꯟꯅꯗꯤ ꯅꯣꯏꯅ ꯌꯥꯝꯃꯦꯅ
ꯑꯣ ꯎꯝ ꯅꯪꯒꯤ ꯑꯣꯖꯥꯥꯁꯔꯤꯔꯥ
ꯑꯦ ꯐꯪꯕꯤꯗ ꯎꯝ ꯍꯣꯏ ꯑꯗꯨꯝ ꯏꯁꯇ꯭ꯔꯤꯛ ꯑꯣꯏꯌꯦꯗ
ꯑꯣ ꯑꯩꯒꯤ ꯑꯣꯖꯥꯗꯨꯣ ꯈꯔ ꯏꯇꯤꯛꯅꯦ
ꯎꯝ ꯎꯝ ꯑꯩꯈꯣꯏꯒꯤꯁꯨ ꯑꯗꯨ ꯅꯪꯒꯤ ꯀ꯭ꯂꯥꯁ ꯆꯛꯄ ꯉꯥꯏꯕ꯭ꯔꯥ
ꯎ ꯅꯨꯡꯉꯥꯏꯔꯦ
ꯎꯝ
ꯑꯩꯈꯣꯏꯒꯤ ꯚꯥꯏꯁ ꯄ꯭ꯔꯤꯟꯁꯤꯄꯜꯗ ꯌꯥꯝ ꯐꯔꯦ
ꯎꯝ ꯍꯣꯏꯗꯤ ꯃꯤ ꯐꯠꯇꯦꯗ
ꯑ
ꯌꯥꯝ ꯏꯁꯇ꯭ꯔꯤꯛ ꯑꯣꯏꯌꯦ
ꯎꯝ
ꯎꯝ ꯅꯪ ꯂꯥꯏꯔꯤꯛ ꯑꯦꯛꯖꯥꯝ ꯇꯨ ꯇꯝꯕ꯭ꯔꯥ
ꯎꯝ ꯂꯥꯏꯔꯤꯛ ꯄꯥꯏꯌꯦ
ꯑ ꯑꯩꯁꯨ ꯌꯥꯝ ꯇꯝꯂꯤ
ꯎꯝ ꯑꯗꯨ ꯅꯪꯗꯤ ꯍꯣꯔꯦꯟ ꯀꯔꯤ ꯇꯧꯒꯦꯔ꯫
ꯑꯥ ꯀꯇꯦꯟꯗꯠ꯫ ꯑꯩꯀꯤꯁꯨ ꯈꯟꯗꯦ꯫
ꯑꯣ
ꯅꯪꯅ ꯂꯦ ꯀꯌꯥ ꯇꯥꯝꯕ꯭ꯔꯣ
ꯍꯥꯥ
ꯅꯪꯅ ꯐ꯭ꯂꯥꯋꯔ ꯀꯌꯥ ꯇꯝꯕꯔꯣ
ꯐ꯭ꯂꯥꯋꯔ꯫
ꯍꯣꯏ꯫
ꯐ꯭ꯂꯥꯋꯔ ꯀꯔꯤꯅꯣ꯫
ꯎꯝ ꯇꯝꯕ꯭ꯔꯥ꯫
ꯑ ꯐ꯭ꯂꯥꯋꯔ ꯄꯥꯝꯃꯦ ꯍꫭꯏ ꯍꯣꯏ꯫
ꯑꯣ ꯑꯩꯒꯤꯁꯨ꯫ ꯑꯩꯁꯨ ꯌꯥꯝ ꯂꯩꯔꯤ꯫
ꯑꯣ꯫
ꯍꯤ
ꯑꯗꯤ ꯑꯥ꯫ ꯫ ꯀꯣꯂꯤꯐ꯭ꯂꯥꯋꯔꯅ ꯈ꯭ꯋꫭꯏꯗꯒꯤ ꯄꯥꯝꯕ꯭ꯔꯥ꯫
ꯑꯦꯐꯒꯔꯤꯟ ꯖꯁꯃꯤꯟ꯫
ꯑꯩꯗꯤꯀꯣ ꯇꯨꯂꯤꯞ ꯄꯨ ꯌꯥꯝ ꯄꯥꯝꯃꯦ꯫
ꯑꯣꯍꫭ꯫
ꯑꯗꯨ ꯅꯪꯒꯤ ꯐꯦꯕꯣꯔꯥꯠ ꯀꯂꯔꯗꯤ ꯀꯔꯤꯅꯣ꯫
ꯔꯠꯅꯦ꯫
ꯑꯣ꯫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
ꯐꯖꯥꯌ‌ꯦ ꯔ‌ꯦꯠꯁꯨ꯫
ꯍꯣꯏ ꯅꯪ ꯅꯪꯒꯤꯇꯣ
ꯑꯩꯒꯤꯗꯤ ꯋꯥꯏꯠꯀ ꯕ‌ꯦꯛꯅꯦ꯫
ꯑꫭ꯫
ꯌꯥꯝ ꯄꯥꯝꯃꯦ ꯋꯥꯏ ꯀꯥ ꯕ꯭ꯂꯦꯛꯇꯣ꯫
ꯍ꯫
ꯎꯝ꯫ ꯑꯗꯨ ꯅꯪꯒꯤ ꯏꯃꯥꯒ ꯏꯄꯥꯗꯤ ꯀꯔꯤ ꯇꯧꯕꯅꯣ꯫
ꯅꯪꯒꯤ ꯑꯥ ꯑꯃꯤꯡ꯫ ꯑꯩꯒꯤ ꯏꯄꯥꯅ ꯑꯣꯖꯥꯅꯦ ꯏꯃꯥꯅ ꯌꯨꯝꯗ ꯂꯩꯔꯦ꯫
ꯑꯣ꯫ ꯅꯪꯒꯤ ꯏꯄꯥꯗꯤ ꯏꯁꯇ꯭ꯔꯤꯛ ꯑꯣꯏꯕ꯭ꯔꯥ꯫
ꯅ ꯏꯁꯇ꯭ꯔꯤꯠ ꯑꯣꯏꯗꯦ꯫
ꯎꯝ꯫
ꯎꯝ ꯏꯃꯥꯅ ꯌꯥꯝ ꯏꯁꯇ꯭ꯔꯤꯠ ꯑꯣꯏꯔꯦ꯫
ꯑꯣ꯫
ꯑꯩꯒꯤ ꯏꯆꯦ ꯑꯁꯤ ꯌꯥꯝ ꯏꯁꯇ꯭ꯔꯤꯠ ꯑꯣꯏꯌꯦ꯫
ꯑꯣ꯫ ꯑꯈꯣꯏꯒꯤꯁꯨ ꯑꯥ ꯏꯃꯥꯗꯨꯀꯣ꯫
ꯑꯣ ꯑꯣ꯫
ꯂꯩꯔꯤꯛ ꯄꯥꯗꯔ꯭ꯗꯤ ꯆꯩꯕ ꯊꯕꯛ ꯇꯧꯗꯔ꯭ꯗꯤ ꯆꯩꯕ ꯑꯗꯨ ꯉꯥꯛꯇꯅꯤ
ꯑꯣ ꯑꯩꯒꯤꯁꯨ ꯂꯥꯏꯔꯤꯛ ꯄꯥꯗꯦ ꯏꯔꯣꯏꯁꯨ ꯑꯇꯦ
ꯎꯝ ꯑꯗꯨ ꯅꯪꯗꯤ ꯑꯥ ꯁ꯭ꯀꯨꯜꯗꯒꯤ ꯍꯂꯛꯂꯒ ꯀꯔꯤ ꯇꯧꯕ꯭ꯔꯥ꯫
ꯑꯣ ꯀꯥꯔꯤ ꯍꯥꯏꯕ
ꯁ꯭ꯀꯨꯜꯗꯒꯤ ꯍꯜꯂꯛꯂꯒ ꯀꯔꯤ ꯇꯧꯕ꯭ꯔꯥ ꯀ꯭ꯂꯥꯁꯇꯒꯤ ꯀ꯭ꯂꯥꯁ ꯂꯣꯏꯔꯗꯤ ꯀꯔꯤ ꯇꯧꯕ꯭ꯔꯥ꯫
ꯑꯥ ꯎꯝ ꯀꯔꯤꯁꯨ ꯇꯧꯗꯦ꯫